ꯑꯣ ꯂꯞ
ꯑꯣ ꯀꯃꯥꯏ ꯀꯃꯥꯏ ꯇꯧꯕꯤꯔꯤꯒꯦ ꯚꯥꯏ
ꯑꯗꯨꯝ ꯅꯨꯡꯉꯥꯏꯔꯤꯗ ꯅꯪꯗꯤ
ꯑꯩꯖꯨ ꯆꯥꯛ ꯍꯧꯖꯤꯛꯅ ꯆꯥꯛ ꯆꯥꯊꯣꯛꯑꯦ ꯑꯗꯨꯒ ꯁꯨꯝ ꯐꯝꯃꯒ ꯂꯩꯕꯅꯤꯗ
ꯀꯩ ꯃꯊꯦꯜ ꯆꯥꯒꯦ
ꯉꯁꯤꯁꯦ ꯑ ꯕꯤꯟꯁꯅꯦ ꯑꯗꯨꯒ ꯑ ꯀꯣꯕꯤꯗꯣ ꯑꯗꯨꯒ ꯁꯤꯡꯖꯨ ꯑꯃ
ꯑꯁ ꯃꯊꯦꯜꯗꯤ ꯌꯥꯝꯃꯦꯍꯦ
ꯈꯪꯗ꯭ꯔꯦꯗ ꯌꯥꯝꯕ꯭ꯔꯥ ꯌꯥꯝꯗꯕ꯭ꯔꯥ ꯈꯪꯗ꯭ꯔꯦ ꯕꯣꯜ ꯌꯦꯡꯗꯣꯏꯔꯣ ꯅꯪ ꯀꯩꯗꯣ ꯀꯃꯥꯏ ꯇꯧꯗꯣꯏꯅꯣ ꯃꯩ ꯂꯥꯛꯇꯦ
ꯎꯝ ꯃꯩ ꯂꯥꯛꯇꯦ ꯎꯄꯥꯢ ꯂꯩꯇꯦ
ꯕꯦꯇ꯭ꯔꯤ ꯕꯦꯇ꯭ꯔꯤ ꯕꯦꯇ꯭ꯔꯤ
ꯕꯦꯇ꯭ꯔꯤ ꯐꯣꯔꯇꯤ ꯇꯨ
ꯎꯝ ꯑꯗꯣ ꯃꯦꯁ ꯑꯃꯗꯤ ꯌꯦꯡꯕ ꯌꯥꯏꯗꯅ
ꯑ ꯅꯨꯡꯉꯥꯏꯅꯤꯀꯣ
ꯅꯨꯡꯉꯥꯏꯔꯤ ꯅꯨꯡꯉꯥꯏꯔꯤ ꯉꯁꯤ ꯃꯦꯁꯁꯦ ꯈꯔꯗꯤ ꯐꯖꯥꯔꯅꯤ ꯍꯦ
ꯉꯁꯤ ꯅꯦꯠꯁꯦ ꯍꯣꯢ ꯉꯔꯕꯨꯗꯤ ꯅꯨꯡꯉꯥꯏ
ꯑ ꯏꯁ ꯀꯩ ꯏꯟꯁꯥꯡ ꯆꯥꯒꯦ ꯅꯪꯗꯤ ꯚꯥꯏ
ꯑꯁ ꯎꯁꯣꯢꯅꯤꯗ
ꯎꯁꯣꯏꯅ ꯍꯥꯎꯔꯅꯤꯅ ꯎꯁꯣꯏ ꯆꯥꯕ ꯐꯪꯗꯦ ꯑꯈꯣꯢ
ꯑꯁ ꯐꯪꯂꯥꯀꯅꯤꯗ
ꯍ ꯍ ꯍ ꯍ ꯍ
ꯂꯥꯏ ꯀꯅꯥ ꯀꯅꯥ ꯂꯩꯔꯤꯒꯦ
ꯍꯧꯖꯤꯛꯇꯤ ꯑꯩ ꯊꯣꯉꯥꯟ ꯃꯄꯥꯟꯗ ꯑꯥ ꯑꯩ ꯏꯊꯟꯗꯅꯦ ꯐꯣꯟ ꯇꯧꯒꯦ ꯍꯥꯏꯅ ꯊꯣꯛꯂꯛꯄꯅꯦ
ꯑꯥ ꯅꯪ ꯅꯨꯄꯤꯗꯤ
ꯌꯨꯝꯗ
ꯑꯣ ꯑꯁꯤ ꯌꯥꯢ ꯀꯩꯗꯧ ꯑꯣ ꯀꯩꯅꯣ ꯆꯤꯡꯒꯤꯗ ꯆꯠꯄ꯭ꯔꯣ
ꯑꯥ ꯊꯕꯛꯀꯤ ꯆꯠꯂꯦ ꯍꯣꯏ
ꯑꯣ ꯌꯥꯏ ꯑꯗꯨꯁꯨ ꯀꯩꯗꯧꯉꯩ ꯉꯔꯥꯡꯅ ꯆꯠꯄ꯭ꯔꯣ ꯅꯍꯥꯟꯅ ꯆꯠꯄ꯭ꯔꯣ
ꯑꯥ ꯍꯥꯢꯁꯦ ꯊꯕꯛ ꯊꯕꯛꯕꯨꯗꯤ ꯍꯥꯎꯗ꯭ꯔꯤꯗ
ꯑꯣ ꯃꯤ
ꯍꯧꯔꯅꯤ
ꯅꯨꯃꯤꯠ ꯀꯌꯥꯅꯤ ꯁꯨꯔꯦ ꯑꯗ ꯂꯩꯕ
ꯅꯨꯃꯤꯠ ꯍꯨꯝꯅꯤ ꯁꯨꯔꯅꯤ
ꯈꯪꯍꯧꯗꯦꯅꯦ ꯏ ꯆꯠꯄꯗ
ꯅꯍꯥꯟ ꯈꯪꯗ꯭ꯔꯤꯗ ꯍꯥꯏꯕ ꯉꯝꯗꯦ
ꯨꯂꯥꯏ ꯑꯒꯁ ꯁꯦꯇꯦꯝꯕꯔ ꯑꯣꯛꯇꯣꯕꯔ ꯅꯕꯦꯝꯕꯔ ꯗꯤꯁꯦꯝꯕꯔ ꯑꯁ ꯍ ꯋꯥ ꯍꯩ ꯌꯥ ꯉꯁꯤ ꯀꯩ ꯀꯩ ꯊꯕꯛ ꯁꯨꯋꯦ
ꯊꯕꯛ ꯊꯕꯛ ꯁꯨꯔꯦꯗ ꯉꯁꯤ ꯑꯗꯨꯝ ꯌꯨꯝꯗ ꯂꯥꯏꯌꯦꯡꯕ ꯉꯥꯏꯍꯥꯛ ꯕꯖꯥꯔ ꯆꯠꯂꯦ ꯑꯗꯨꯒ ꯕꯤꯠꯅ ꯍꯣꯁꯄꯤꯇꯥꯜꯗꯀꯣ
ꯑꯥ
ꯑ ꯆꯠꯂꯦ ꯅꯣꯢ ꯌꯨꯝꯗ ꯂꯥꯛꯑꯦ ꯉꯇꯪ ꯐꯣꯟꯗ ꯋꯥꯔꯤ ꯁꯥꯟꯅꯔꯦ ꯚꯤꯗꯤꯌꯣ ꯌꯦꯡꯉꯦ ꯑꯗꯨꯝ
ꯉꯁꯤ ꯕꯣꯟ ꯌꯦꯡꯒꯗ꯭ꯔꯥ
ꯌꯦꯡꯉꯅꯤꯅꯦ ꯎꯝ ꯀꯝꯄꯜꯁꯔꯤ ꯕꯥꯔꯣ ꯑꯥ ꯑꯥ ꯏꯁꯄꯥꯏꯁꯤꯁꯔꯥ ꯀꯩ ꯀꯩꯅꯣ ꯂꯣꯏ ꯌꯨꯝꯗ ꯊꯝꯃꯝꯃꯒ ꯍꯧꯖꯤꯛ ꯉꯥꯏꯔꯒ ꯂꯩꯔꯦ
ꯍꯁ
ꯍꯦꯍꯦ
ꯌꯥꯏ ꯌꯥꯏꯌꯦ ꯐꯣꯟꯗ ꯌꯦꯡꯗꯣꯏꯔꯣ ꯇꯤꯚꯤꯗ ꯌꯦꯡꯗꯣꯏꯔꯥ
ꯇꯤꯚꯤꯗ ꯌꯦꯡꯗꯣꯏꯅꯦ
ꯑꯣ ꯀꯅꯥ ꯀꯅꯥ ꯌꯦꯡꯗꯣꯏꯅꯣ
ꯑꯩꯒꯤ ꯏꯌꯥꯝꯕꯅꯦ ꯑꯗꯨꯒ ꯈꯪ ꯈꯪꯗ꯭ꯔꯦꯤꯗ ꯍꯧꯖꯤꯛꯕꯨꯗꯤ ꯃꯤ ꯃꯤꯁꯨ ꯃꯤ ꯈꯔꯁꯨ ꯂꯥꯛꯀꯗ꯭ꯔꯥ ꯂꯥꯛꯑꯔꯣꯏꯗꯔꯥ ꯑꯗꯨꯕꯨꯗꯤ ꯈꯪꯒꯦ ꯑꯩꯈꯣꯏ ꯁꯤꯗ ꯂꯩꯕꯁꯦ ꯑꯩꯈꯣꯏ ꯃꯤ ꯃꯔꯤ ꯃꯉꯥꯕꯨꯗꯤ ꯂꯩꯌꯦ ꯌꯦꯡꯒꯗꯕ
ꯑꯣ
ꯅꯨꯄꯤ ꯃꯆꯥ ꯑꯃꯅꯦ ꯑꯗꯨꯒ ꯏꯌꯥꯝꯕꯒꯤ ꯅꯨꯄꯤꯒ ꯑꯗꯨꯅꯦ ꯑꯩꯒꯤ ꯏꯅꯥꯎ ꯅꯨꯄꯥ ꯑꯃ
ꯑꯥ
ꯌꯨꯝꯗꯔꯣ ꯅꯠꯇ꯭ꯔꯒ ꯀꯥꯏꯗꯅꯣ ꯅꯪꯗꯤ
ꯀꯩ ꯇꯥꯎꯗ ꯀꯩ ꯇꯥꯎꯗ ꯑꯁ ꯉꯁꯤ ꯂꯧꯕꯨꯛꯒꯤ ꯑꯃꯨꯛ ꯍꯜꯂꯛꯄꯅꯤꯅꯀꯣ ꯑꯩ ꯋꯥꯥꯏ ꯑꯁ ꯍꯧꯖꯤꯛ ꯉꯁꯥꯏꯗꯣ ꯐꯣꯟ ꯑꯞꯗꯦꯠ ꯇꯧꯔꯒ ꯁꯤ ꯊꯝꯃꯝꯕꯅꯦ ꯀꯩꯪꯍꯥꯏꯕ ꯉꯝꯕꯒ ꯑꯩ ꯑꯅꯤ ꯋꯥꯔꯤ ꯁꯅꯥꯒ ꯍꯧꯖꯤꯛꯛꯇ ꯊꯣꯛꯂꯛꯄꯅꯦꯕ
ꯑꯣ
ꯑꯗꯨꯏꯅꯤꯗ
ꯕꯤꯇ꯭ꯔꯤ ꯕꯤꯠꯇ꯭ꯔꯤ ꯂꯩꯕ ꯌꯨꯝꯗ ꯌꯦꯡꯉꯅꯤ ꯃꯩ ꯉꯁꯤ ꯂꯥꯛꯑꯔꯣꯏꯗ꯭ꯔꯣ
ꯑꯣ ꯋꯥꯏꯔ ꯇꯠꯂꯦ ꯍꯥꯏꯅꯦ
ꯑꯣ ꯑꯣ
ꯅꯝꯕꯔ ꯇꯨꯗꯗꯤ ꯂꯥꯛꯄ ꯃꯥꯂꯦ
ꯑꯣ ꯑꯣ
ꯑꯩꯈꯣꯏ ꯁꯤꯗꯤ ꯂꯥꯛꯇꯅꯦ
ꯅꯨꯡꯉꯥꯏꯇꯦ ꯍꯦ
ꯅꯨꯡꯉꯥꯏꯇꯦ ꯎꯄꯥꯏ ꯂꯩꯇꯦ
ꯎꯝ
ꯍꯌꯦꯡ ꯏꯆꯦ ꯕꯤꯇ꯭ꯔꯤ ꯂꯩꯒꯗ꯭ꯔꯥ ꯂꯩꯔꯣꯏꯗ꯭ꯔꯥ ꯈꯪꯗꯦꯗꯥ
ꯎꯝ ꯍꯌꯦꯡꯗꯤ ꯀꯩ ꯊꯕꯛ ꯑꯃꯨꯛ ꯆꯠꯇꯣꯏꯅꯣ
ꯍꯌꯦꯡꯁꯦ ꯑꯩꯈꯣꯏ ꯑꯣꯐꯤꯁ ꯀꯥꯗꯧ ꯃꯥꯂꯦꯕꯣ
ꯑꯣ ꯑꯣ ꯑꯣ ꯑꯣ ꯂꯥꯁ ꯂꯥꯁ ꯁꯇꯥꯔꯗꯦꯅꯤꯀꯣ
ꯎꯝ
ꯑꯣ ꯑꯗꯨꯒꯤ ꯀꯥꯡꯗꯤ ꯌꯥꯝꯃꯦ ꯍꯦ ꯏꯚꯥꯏ
ꯀꯥꯡꯅ ꯆꯤꯛꯄꯁꯤꯗꯤꯕ
ꯑꯥꯗ ꯌꯥꯝꯗꯗꯤ ꯀꯥꯏꯗꯤ ꯌꯥꯝꯗꯣꯏꯅꯣ
ꯃꯥꯅꯦ ꯍꯦꯛ ꯃꯝꯃꯕ ꯏꯁꯩ ꯏꯁꯩꯩ ꯁꯛꯄ ꯍꯧꯔꯅꯤ ꯃꯣꯏ
ꯌꯥꯗ꯭ꯔꯦ
ꯎꯝ ꯎꯝ
ꯑꯥ ꯅꯣꯏ ꯌꯨꯝ ꯑꯃꯨꯛ ꯍꯣꯡꯉꯕꯣ ꯅꯠꯇ꯭ꯔꯒ ꯀꯃꯥꯏꯅ ꯇꯧꯔꯤꯅꯣ
ꯎꯝ ꯌꯨꯝꯕꯨꯗꯤ ꯄꯂꯞ ꯈꯪꯗꯦꯗ ꯑꯗꯨꯝ ꯂꯩꯕꯗꯤ ꯂꯩꯔꯤ ꯑꯗꯨꯕꯨ ꯍꯣꯡ ꯁꯤꯔ ꯍꯣꯡ ꯁꯤꯗ ꯈꯪꯗꯦꯗ ꯀꯟꯕ ꯈꯜꯂꯤ
ꯎꯝ ꯑꯗꯨꯗ ꯂꯩꯕꯗꯨ ꯑꯩꯈꯣꯏꯒꯤꯗꯤ ꯈꯔꯗꯤ ꯅꯨꯡꯉꯥꯏꯔꯦ ꯃꯤ ꯈꯔ ꯌꯥꯝꯕꯗꯨꯗ
ꯑꯥ ꯑꯣꯑꯣ ꯑꯣ ꯑꯣ ꯎ ꯉꯥꯏꯍꯥꯛ ꯂꯩꯗꯤ ꯖꯣꯕ ꯀꯥꯔꯗ ꯀꯥꯞꯄ ꯍꯧꯔꯅꯤ ꯑꯃꯨꯛ
ꯑꯣ
ꯎꯝ ꯎꯝ ꯎꯝ ꯎꯝ ꯎꯝ ꯎꯝ ꯎꯝ
ꯑꯁ ꯈꯪꯗ꯭ꯔꯦꯗ
ꯅꯪ ꯅꯨꯄꯤꯗ ꯁꯤꯗꯤ ꯁꯦꯝꯃꯨꯗꯅ
ꯑꯁ ꯁꯦꯝꯕꯗꯣ ꯁꯦꯝꯒꯅꯨ ꯍꯥꯏꯅꯀꯣ
ꯍꯦꯍꯦ
ꯑꯣꯗ꯭ꯔ ꯊꯣꯛꯋꯦꯕ
ꯀꯥꯅꯅ
ꯍꯣꯝ ꯃꯤꯅꯤꯁꯇ꯭ꯔꯅ
ꯑꯣ ꯁꯦꯝꯃꯅꯨ ꯍꯥꯏꯕ꯭ꯔꯣ
ꯎꯝ ꯐꯗ꯭ꯔꯅꯀꯣ
ꯑꯥ
ꯏꯊꯟꯗ ꯑꯗꯨꯝ ꯁꯦꯝꯃꯣ ꯍꯥꯏꯅ
ꯎꯝ ꯍꯧꯒꯠꯄ ꯈꯔ ꯋꯥꯕꯅꯤꯔꯀꯣ
ꯎꯝ ꯑꯁ ꯁꯧꯒꯠꯄ ꯋꯥꯗꯤ ꯍꯦꯛ ꯐꯣꯇꯣ ꯀꯥꯞꯄ ꯍꯧꯔꯕ ꯑꯁ ꯇꯟꯕ ꯑꯃ ꯌꯥꯎꯋꯤꯅꯦ
ꯑꯗꯨꯅꯤ ꯑꯩꯁꯨ ꯑꯁ ꯐꯣꯇꯣ ꯇꯥꯕ ꯃꯇꯝꯗꯗꯤ ꯑꯗꯨꯝ ꯉꯟꯅ ꯍꯧꯒꯜꯂꯦ
ꯍꯟꯗꯛꯇꯣ ꯍꯟꯗꯛꯇꯤ ꯀꯥꯞꯇꯦꯗꯅ
ꯑꯥ
ꯅꯀꯥꯞꯇꯕꯤꯖꯤꯅꯁ ꯌꯥꯍꯧ ꯊꯦꯡꯉꯦ
ꯑꯝ ꯅꯍꯥꯟ ꯑꯈꯣꯏ ꯕꯣꯜ ꯌꯦꯡꯕ ꯅꯨꯃꯤꯠꯇꯣ ꯑꯗꯨ ꯅꯨꯃꯤꯠꯇꯣ ꯑꯩꯁꯨ ꯕꯣꯜ ꯌꯦꯡꯕ ꯂꯣꯏꯔꯒ ꯌꯨꯝꯗ ꯑꯃꯨꯛ ꯍꯜꯂꯛꯑꯦ ꯑꯗꯨꯒ ꯒꯦꯝ ꯑꯃꯅꯤ ꯑꯅꯤ ꯁꯥꯟꯅꯔꯦ ꯄꯨꯡ ꯑꯅꯤ ꯑꯅꯤ ꯑꯃꯔ ꯑꯅꯤꯔ ꯇꯥꯔꯦ ꯑꯗꯨꯒ ꯑꯁ ꯄꯨꯡ ꯍꯧꯒꯠꯄꯁꯦ ꯄꯨꯡ ꯇꯔꯥ ꯇꯔꯥ ꯍꯦꯜꯂꯅꯤꯗ
ꯑꯣ
ꯍꯒ ꯍꯥꯎꯒꯂꯦ ꯑꯃ ꯍꯥꯎꯒ ꯆꯠꯂꯒ ꯄꯨꯡ ꯕꯥꯔꯣ ꯑꯗꯨꯋꯥꯏꯗ ꯁꯤꯡ ꯀꯩꯅꯣꯗ ꯏꯝꯐꯥꯜꯗ ꯑꯃꯨꯛ ꯀꯨꯝꯃꯦ
ꯑꯥ ꯑꯥ ꯍꯣꯏ ꯀꯅꯥ ꯒꯥꯔꯤꯗ ꯆꯠꯄꯅꯣ
ꯃꯣꯏ ꯀꯩꯅꯣꯑꯥ ꯑꯥ ꯂꯨꯈꯣꯏꯅꯦ ꯀꯩ ꯀꯩꯅꯣ ꯄꯨꯕ ꯒꯥꯔꯤꯗꯀꯣ
ꯑꯣ ꯁ꯭ꯇꯦꯇꯁ ꯁ꯭ꯇꯦꯇꯥꯁꯇꯗꯤ ꯎꯋꯦ
ꯑꯣ ꯑꯗꯨꯒꯤ ꯒꯥꯔꯤꯗ ꯆꯠꯄꯅꯤ
ꯑꯩꯗꯤ ꯅꯨꯡ ꯅꯨꯡ ꯑ ꯁꯤ ꯀꯩꯅꯣꯗ ꯌꯨꯝꯗ ꯂꯩꯕ꯭ꯔꯥ ꯈꯟꯕꯅꯤꯅꯦ
ꯎꯝ
ꯑꯩ ꯂꯥꯎꯁꯤꯔ ꯈꯟꯕꯅꯦꯕ
ꯍꯍ
ꯅꯪꯅ
ꯑꯈꯣꯏꯗꯗꯤ ꯑꯁ ꯌꯥꯝ ꯏꯪꯕꯅꯦ ꯑꯗꯣ ꯑꯁ ꯁꯤꯗꯗꯤ ꯑꯁ ꯁꯥꯥꯕꯅ
ꯎꯝ ꯐ꯭ꯔꯤ ꯂꯩꯕ꯭ꯔꯣ ꯀꯥꯏꯅ
ꯍꯨꯝ ꯎꯝ ꯄꯨꯡ ꯄꯨꯡ ꯀꯌꯥꯗꯃꯨꯛ ꯇꯨꯝ ꯇꯨꯝꯗꯣꯏꯅꯣ ꯅꯪ
ꯑꯩꯗꯤ ꯇꯨꯝꯒꯅꯤ ꯍꯧꯖꯤꯛ ꯐꯥꯎ ꯑꯦꯠ ꯇꯧꯔ ꯂꯩꯌꯦꯅꯦ
ꯑꯥ ꯑꯣ ꯑꯗꯨꯗꯤ ꯅꯪ ꯐꯔꯁꯤ ꯀꯣ ꯚꯥꯏ ꯎꯝ ꯑꯣ ꯐꯖꯅ ꯂꯩꯔꯣ ꯃꯔꯛ ꯃꯔꯛꯇ ꯑꯗꯨꯝ ꯄꯥꯎ ꯐꯥꯎꯅꯔꯁꯦ
ꯑꯥ ꯍꯣꯏ
ꯎꯝ ꯊꯝꯃꯦ ꯊꯝꯃꯦ
ꯎꯝ